ꯍꯜꯂꯣ
ꯍꯜꯂꯣ ꯇꯥꯔꯦ ꯇꯥꯔꯦ ꯇꯥꯔꯦ ꯇꯥꯔꯦ
ꯀꯔꯤꯒꯤꯅꯣ ꯈꯣꯡꯗꯦꯗꯤ ꯌꯥꯒꯦ ꯌꯥꯒꯦ ꯇꯧꯔꯗꯤ ꯌꯥꯕ ꯌꯥꯗꯤ ꯇꯧꯔꯤꯅ
ꯑꯁ ꯑꯩ ꯀꯩ ꯇꯧꯔꯝꯃꯤꯅ ꯁꯨꯡꯇꯧ ꯇꯧꯔꯛꯇ꯭ꯔꯦꯅ
ꯆꯪꯉꯒ ꯌꯦꯡꯉꯅꯤ ꯑꯩꯗꯣ ꯑꯦ ꯍꯥꯟꯅ ꯑꯦꯔꯦꯗꯤ ꯀꯩꯅꯣ ꯇꯧꯈꯔꯦꯒꯦ ꯍꯥꯏꯖꯤꯜꯂꯛꯄ ꯇꯥꯛꯁ ꯀꯩꯅꯣ ꯇꯧꯈꯔꯦꯒꯦ ꯍꯥꯏꯖꯤꯟꯗꯅ
ꯀꯩ ꯍꯥꯏꯔꯛꯏꯅꯣ
ꯍꯟꯅꯛ ꯌꯥꯗꯕꯩ ꯃꯑꯣꯡꯗ ꯂꯩꯕ ꯁꯤꯒꯨꯝꯕꯁꯤꯡꯁꯨ ꯁꯨꯕ꯭ꯔꯖꯥꯜꯂꯅꯤ
ꯑꯁꯤ ꯅꯝꯒꯤꯈꯤꯕ ꯅꯠꯇ꯭ꯔꯣ ꯃꯥꯕꯨ ꯀꯗ
ꯑꯥ ꯃꯥꯅꯦ ꯃꯥꯅꯤ ꯅꯍꯥꯟ ꯌꯥꯗꯕ ꯑꯅꯤ ꯑꯃ ꯌꯥꯈꯤꯗ꯭ꯔꯦꯕꯀꯣ ꯑꯩꯅ ꯇꯧꯕꯗ ꯑ ꯃꯃꯥꯡꯗ ꯈ꯭ꯣꯏ ꯑꯍꯥꯟꯕꯗ ꯑꯃꯒ ꯑ ꯁꯤꯃꯒ ꯑꯣꯏꯗꯣꯏꯔꯥ ꯈꯪꯗꯦ ꯌꯥꯔ ꯌꯥꯔꯣꯏꯔ ꯈꯪꯗꯦ ꯅ ꯔꯃꯗ ꯁꯂꯦ ꯦꯝ ꯑꯃ ꯌꯥꯗ꯭ꯔꯣ ꯑꯃꯗ ꯑꯃꯗꯗꯤ ꯇꯅꯈꯤꯗ ꯀꯣ ꯁꯤ ꯅꯝꯕꯔꯁ ꯑꯃꯨꯛ ꯂꯧꯍꯗꯦꯕ ꯑꯩ ꯎꯝ ꯑꯗꯨꯗ ꯍꯣꯔꯦꯟ ꯇꯧꯕ ꯐꯔꯦ ꯂꯣꯏꯔꯒ
ꯎꯝ ꯑꯃꯔꯛꯇ ꯎ꯭ꯔ ꯃꯥꯗꯗꯦ
ꯑꯣ ꯍꯥꯏꯒꯦꯕꯒ ꯑꯩꯩꯅ ꯑꯃꯗꯨꯗꯔꯣ ꯑꯣ ꯑꯣ ꯃꯦ
ꯑꯩ ꯌꯦꯉꯛꯀꯦ ꯍꯣꯔꯦꯟ
ꯎꯝ ꯍꯣꯔꯦꯜ ꯍꯣꯔꯦꯟ ꯁꯤ ꯂꯣꯏꯒꯅꯦ
ꯑꯥ
ꯑꯩ ꯅꯍꯥꯟ ꯇꯧꯔꯒꯦꯕꯀꯣ
ꯑꯥ
ꯅꯪ ꯅꯪꯅ ꯑꯃꯨꯛ ꯀꯔꯝꯕꯅ ꯇꯧꯗꯣꯏꯅꯣ ꯑꯅꯤꯍꯛ ꯇꯧꯁꯤ ꯍꯥꯏꯗꯣ ꯑꯃ ꯑꯃꯗ ꯍꯦꯛ ꯇꯧꯔꯣꯅ ꯐꯔꯦ ꯀꯔꯟ ꯍꯥꯏꯗꯤ ꯑꯅꯤꯍ ꯥꯏ ꯇꯧꯕ ꯅꯠꯇꯕ ꯀꯔꯟ ꯀꯔꯟ ꯆꯠꯂꯅ ꯐꯩꯌꯦꯅ
ꯎꯝ ꯑꯗꯨ ꯁꯤ ꯍꯦꯛ ꯂꯣꯏꯕꯒꯅꯦ ꯀꯩꯅꯣ ꯇꯧꯔꯒ
ꯁꯤꯅꯤ ꯃꯥꯟꯗꯕꯤꯗ ꯅꯝꯕꯔ ꯃꯥꯟꯗꯕꯗ ꯃꯥ ꯇꯧꯕ ꯎꯝ ꯎꯝ ꯑꯗꯨꯁꯨ ꯌꯥꯏ
ꯑꯗꯣ ꯃꯊꯪꯅ ꯅꯪ ꯇꯧꯔꯣ ꯃꯊꯪ ꯑꯩꯅ ꯇꯧꯔꯅꯤ ꯑꯁ ꯀꯌꯥꯝ ꯍꯧ ꯊꯥꯔꯤꯅꯣ ꯈꯣꯡꯗꯦ ꯑꯩꯈꯣꯏ ꯑꯁꯤ ꯊꯕꯛꯁꯨꯨꯕꯩ ꯂꯩꯌꯦꯕ ꯀꯣ ꯏꯁꯩ ꯀꯩꯌꯝ ꯍꯧ ꯍꯧ ꯊꯔ
ꯅꯣꯏ ꯀꯧꯏ ꯃꯥ ꯃꯈꯥꯒꯤꯗꯣ
ꯑꯃꯝ ꯃꯈꯥꯒꯤ ꯉꯁꯥꯏ ꯌꯨꯝ ꯍ ꯍꯥꯎꯗꯣ
ꯑꯣ ꯅꯍꯥꯟ ꯁꯥꯕꯗꯣ ꯅꯣꯏ ꯑꯗꯨꯗ ꯇꯝꯃꯣ ꯇꯧꯕꯗꯨꯁꯤꯅ ꯀꯥꯏꯕ ꯀꯥꯟꯗꯁꯨ ꯍꯧꯁꯦ ꯃꯣꯏ ꯑꯃꯃꯥꯎ ꯂꯩꯇꯕꯤꯗꯣ ꯑ ꯂꯩ
ꯀꯣꯝꯀꯥꯟ ꯁꯥꯟꯅꯩꯕ ꯅꯣꯏꯗꯤ
ꯈꯔꯥꯡ ꯉꯥꯡ ꯃꯅꯥ ꯑꯃ ꯁꯥꯟꯅꯩ ꯑꯗꯨꯗꯤ ꯑꯗꯨꯒꯤ ꯑꯃꯗꯤ ꯌꯥꯈꯤꯗ꯭ꯔꯦꯐꯥꯎ ꯇꯥꯏꯔꯗꯅ ꯇꯣꯛꯄꯤꯗꯣ ꯇꯧꯈꯔꯦ ꯍꯥꯏ
ꯎꯝ ꯑꯁ ꯎꯝ ꯑꯩꯗꯨ ꯑꯩ ꯐꯣꯟꯗ ꯄꯣꯔꯛꯑꯗꯤꯦꯕꯀꯣ ꯀꯌꯥ
ꯎꯝ
ꯁꯪꯝ ꯅ
ꯏꯕꯥ ꯑꯃꯨꯛ ꯁꯥꯟꯅꯈꯤꯗ꯭ꯔꯦ ꯕ ꯑꯃ ꯑꯩꯝꯕ ꯑꯃ ꯑꯍꯨꯝ ꯍꯥꯏꯈꯤꯗꯦ
ꯑꯪ ꯁꯥꯟꯅꯗ꯭ꯔꯤ ꯑꯃꯗꯨꯗ
ꯂꯩ ꯅꯗꯨꯒ
ꯎꯝ ꯁꯥꯟꯅꯗ꯭ꯔꯤ ꯑꯩꯗꯨꯒ
ꯑꯣ ꯑꯗꯨꯗꯤ ꯐꯩ ꯁꯅꯥꯌꯥꯝ ꯂꯩꯃꯤꯅꯤꯅ ꯃꯔꯤ ꯆꯥꯡ ꯂꯩꯅꯤ ꯃꯔꯤ ꯑꯃꯒꯤ ꯃꯔꯤ ꯌꯥꯗꯤꯦ ꯐꯅ
ꯎꯝ ꯅꯪꯗꯨꯗ ꯑꯃꯃꯒ ꯑꯩꯅ ꯇꯧ ꯇꯧꯕ
ꯑ ꯎꯝ
ꯏ ꯃꯥꯄ ꯂꯩꯔꯤ ꯃꯄ
ꯑꯣ ꯀꯩꯅꯣꯒꯤꯗꯤ ꯅꯣꯏ ꯑꯥ ꯆꯠꯄꯗꯨꯗꯤ ꯅꯪ ꯑꯍꯥꯟ ꯀꯔꯤ ꯅꯨꯃꯤꯠꯇꯧ ꯀꯩ ꯇꯧ ꯀꯩ ꯇꯧꯍꯜꯂꯏꯅꯣ
ꯑꯁ ꯅꯨꯡꯉꯥꯏ ꯊꯕꯛ ꯅꯠꯇꯦꯗꯁꯨꯨꯡ ꯂꯩꯕꯤꯔꯛꯇꯦ
ꯀꯔꯤ ꯑꯣꯏꯅ ꯇꯧꯔꯤꯅꯣꯃꯣꯑꯣ ꯑꯗꯣ ꯍꯣꯏ ꯑꯆꯥꯔꯗ ꯀꯛꯍꯜꯂꯤꯕ꯭ꯔꯥ ꯅꯠꯇ꯭ꯔꯒ
ꯀꯁ ꯑꯦ ꯑꯗꯨꯒ ꯐꯧ ꯐꯧꯗꯣꯛꯏ ꯑꯗꯨꯒ ꯍꯥꯟꯅꯁꯨ ꯍ ꯍ ꯦꯗ ꯑꯗꯨꯒꯒ ꯁꯃ ꯈꯣꯠꯄꯁꯨ ꯑꯗꯨꯝ ꯇꯥꯛ ꯃꯣꯏꯅ ꯍꯅ ꯃꯥꯥꯏ ꯑꯣꯏꯔꯣꯝꯗ ꯑꯪ ꯇꯒꯨꯝꯃꯁꯨ ꯇꯥꯛ ꯄꯤꯅꯤ ꯍꯥꯏꯔ ꯃꯣꯏꯅ ꯍꯥꯟꯅ ꯃꯌꯥꯏ ꯑꯣꯏꯔꯣꯝꯗ ꯇꯧꯔꯝꯕꯗꯨꯗꯤ ꯆꯨꯝꯅꯒꯤ ꯃꯣꯏꯅ ꯍꯦꯃ ꯃꯒꯒꯥ ꯃꯣꯏ ꯁꯦꯝꯕꯗꯣ ꯑꯩꯈꯣꯏꯅ ꯎꯗꯦꯕ ꯑ ꯑꯩꯈꯣꯏꯅ ꯁꯣꯅ ꯀꯟꯗ ꯄꯨꯔꯛꯑꯒ ꯍꯥꯟꯗꯣ ꯈꯛꯇꯅꯦꯕ ꯃꯌꯨꯝꯗꯕꯨ ꯍꯥꯜꯂꯁꯨ ꯑꯇꯣꯞ ꯗ ꯑꯍꯥꯟꯕ ꯈꯛꯇꯅꯦꯕ ꯁꯦꯝꯕ ꯈꯣꯠꯄꯗꯨ ꯇꯥꯛꯇꯦꯕ ꯃꯣꯏꯅ ꯍꯧꯖꯤꯛꯀꯤꯗꯨꯗꯤ ꯄꯨꯔꯥ ꯇꯦ ꯆꯞ ꯃꯅꯔ
ꯑꯗꯨꯅ ꯐꯠꯇ꯭ꯔꯣ ꯍꯌꯦꯡ ꯍꯡꯗꯒꯤ ꯁꯨꯝ ꯐ ꯂꯩꯀ ꯑꯦꯛꯁꯇ꯭ꯔꯥ ꯍꯥꯏꯇꯥꯔꯦ ꯅꯤꯡꯊ ꯑꯃ ꯇꯧꯔꯒ ꯋꯥ ꯍꯜꯂꯛꯄ ꯃꯇꯝꯗꯪ ꯑꯗꯨꯃꯥꯏꯅ ꯇꯦꯁꯟ ꯇꯧꯗꯦ ꯌꯥꯔꯗꯤ ꯍꯥꯏꯕꯗꯤ ꯑꯦꯛꯁꯇ꯭ꯔꯥ ꯇꯥꯔꯖ ꯌꯥꯗ꯭ꯔꯣ
ꯎꯝ ꯍꯣꯏ ꯑꯩꯈꯣꯏ ꯆꯥꯕꯨ ꯆꯥꯅꯤꯡꯉꯁꯨ ꯁꯦꯝꯕ ꯍꯩꯔꯗꯤ
ꯍꯣꯏ ꯑꯗꯨꯣꯛ ꯁꯦꯝ ꯃꯊꯧ ꯁꯦꯝꯕ ꯍꯩꯔꯦ ꯑꯗꯨꯗꯩꯕꯨ ꯌꯣꯟꯕ ꯌꯣꯟꯅꯤꯡꯉꯗꯤ ꯑꯗꯨꯝ ꯌꯥꯔꯛꯄꯅꯦꯕ ꯑꯗꯨꯝ ꯃꯣꯏ ꯃꯈꯩꯩꯅ ꯑꯗꯨ ꯈꯪꯉꯗꯤ ꯍꯥꯏꯇꯥꯔꯦ ꯌꯥꯝ ꯊꯥꯎꯔꯨꯗ꯭ꯔꯁꯨ ꯗꯨꯀꯥꯟ ꯑꯃꯅꯤꯅꯤꯗ ꯈꯔ ꯌꯥꯝ ꯈꯔ ꯃꯄꯟ ꯄꯨꯟꯗꯨ ꯈꯪ ꯊꯥꯡꯉꯝꯕꯅꯤ ꯑꯗꯨ ꯀꯥꯏꯅꯗ꯭ꯔꯣ
ꯎꯝ ꯑꯗꯨꯏꯅꯦ ꯃꯣꯏꯅ ꯑꯍꯥꯟꯕꯅ ꯄꯩꯁꯥ ꯌꯥꯝ ꯁꯥꯗꯕꯤꯗ ꯇ꯭ꯔꯦꯅꯤꯡ ꯂ ꯇ ꯍꯣꯏꯗ
ꯎꯝ ꯆꯈꯤꯅꯤꯒ ꯆꯠꯠꯇꯁꯦ ꯈꯔꯗꯣꯏꯅꯤ ꯈꯔꯗꯤ ꯑꯗꯨꯝ ꯎꯝ ꯄꯤꯛ ꯄꯅꯤꯅ
ꯀꯃꯥꯏꯅꯕꯨ ꯉꯥꯡꯅꯗꯣꯏꯅꯣ ꯈꯪꯗꯣꯏꯗꯣ ꯑꯩꯗꯤ ꯀꯃꯥꯏꯅ ꯍꯥꯏꯗꯣꯏꯅꯣ ꯑꯃꯗꯨꯒ ꯈꯟꯖꯤꯜꯂꯛꯑꯗꯤ
ꯑꯗꯨꯅꯦ ꯑꯩꯅ ꯍꯥꯏꯔꯤꯕ ꯅ ꯅꯍꯥꯛ ꯑꯃ ꯃꯃꯥꯡꯗ ꯑꯝ ꯇꯧꯔꯝꯕꯅꯤꯅ ꯐꯠꯇ ꯐꯠ ꯆꯠꯈꯤꯕꯅꯤꯅꯀꯣ ꯑꯗꯨꯅꯦ ꯇꯧꯅꯤ ꯍꯦꯛ ꯁꯨꯃꯥꯏꯅ ꯇꯧꯔꯔꯕꯗꯤ ꯑꯗꯨ ꯃꯣꯏꯗꯤ ꯎꯅꯦ ꯈꯟꯕꯩꯅꯤ ꯅꯠꯇꯧ ꯑꯣꯏ ꯇꯥꯔꯗꯤ ꯑꯦ ꯑꯩ ꯊꯕꯛ ꯑꯃ ꯊꯥꯕꯅꯦ ꯑꯗꯨ ꯈꯜꯂꯛꯑꯦꯒ ꯍꯥꯏ ꯇꯥꯔꯗꯤ ꯃꯣꯏ ꯑꯗꯨꯝ ꯊꯥꯔ ꯀꯩ ꯊꯕꯛꯅꯣ ꯍꯪꯛ ꯀꯥꯟꯗꯗꯤ ꯑꯃꯨꯛ ꯌꯥꯔꯛ ꯀꯥꯗ꯭ꯔꯣ ꯏꯝꯐꯥꯜ ꯂꯣꯝꯗꯅꯤꯒ ꯍꯥꯏ
ꯍꯣꯏ ꯀꯛꯆꯤꯡ ꯃꯅꯨꯡ ꯀꯛꯆꯤꯡ ꯍꯣꯏꯥꯡ ꯈꯪꯦ ꯃꯣꯏ ꯍꯅꯕꯥꯗ ꯑꯗꯨꯝ ꯍꯥꯔ ꯑꯣꯏꯁꯅ
ꯎꯝ ꯑꯗꯨ ꯄꯠꯇꯨ ꯃꯤꯖꯣꯂꯝ ꯑ ꯐ ꯇꯔꯥꯃꯉꯥ ꯑꯗꯨꯝꯊꯠ ꯇꯧꯈꯤ ꯀꯥꯟꯅꯗꯤ ꯃꯤꯗꯨ ꯅꯨꯡꯉꯥꯏꯇꯦꯌꯦꯅ ꯑꯗꯨꯅꯩꯅ ꯅꯍꯥꯟ ꯅ ꯇꯧꯕ ꯍꯥꯏꯗꯣ ꯊꯕꯛꯇꯣ ꯊꯨꯛꯇꯧꯒꯤ ꯂꯣꯏꯕꯔꯥ ꯀꯥꯏꯑꯕ ꯁꯤꯅꯤꯗ
ꯎꯝ ꯍꯥꯏꯗꯤ ꯑꯗꯨꯣꯏꯁꯨ ꯍꯧꯗꯤ ꯃꯣꯏꯅ ꯆꯥꯛꯁ ꯑꯩꯅ ꯊꯣꯡꯉꯝꯃꯅꯤ ꯑ ꯑꯃꯨꯛ ꯀꯟꯇꯤꯅ꯭ꯌꯨ ꯇꯧꯍꯧꯔꯦ
ꯎꯝ ꯀꯩ ꯃꯆꯤꯅꯣ
ꯆꯝꯐꯨꯠ ꯐꯨꯠꯂ ꯇꯣꯛꯑꯅꯤꯌꯦ ꯀꯣꯕꯤꯒ ꯀꯩꯅꯣ ꯍꯋꯥꯏ ꯑꯁꯥꯡꯗꯣ ꯆꯝꯐꯨꯠ ꯐꯨꯠꯂꯤ ꯉꯁꯥꯏꯒꯤ ꯆꯥꯛ ꯑꯣꯣ ꯏꯟꯖꯥꯡꯣ ꯉꯥꯛꯇ ꯂꯩ ꯆꯥꯛꯁꯨ ꯆꯥꯕꯤꯗ꯭ꯔꯕꯅꯤꯅ
ꯂꯣꯏꯔꯦ ꯀꯣꯕꯤꯁꯦꯕꯨꯠ ꯇꯧꯔꯤꯕ ꯍꯥꯎꯔꯅꯤ
ꯍꯥꯎꯕꯅꯦ ꯅꯪ ꯇꯥ ꯅꯪ ꯇꯥ
ꯎꯝ ꯂꯥꯏ ꯈꯔ ꯅꯨꯡꯉꯥꯏꯇꯕ꯭ꯔꯣ
ꯅꯨꯡꯉꯥꯏ ꯇꯥꯏ ꯍ ꯅꯗꯤ
ꯅꯪ ꯍꯥꯏꯕꯗꯣ ꯈꯤꯇꯪ ꯇꯞ ꯇꯞꯅ ꯉꯥꯏ ꯉꯥꯡ ꯉꯥꯏꯗꯦ ꯌꯥꯗꯅꯕꯒꯤꯃꯨꯛ ꯇꯧꯕꯗꯨꯅꯤ ꯋꯥ ꯉꯥꯡꯉꯕ ꯑꯗꯨꯒꯤ
ꯑꯩꯅꯁꯨ ꯌꯥꯝ ꯀꯟꯅ ꯉꯥꯡꯉꯤꯁꯤꯕꯨ
ꯎꯝ
ꯉꯅꯦ ꯂꯩ ꯑꯋꯥꯗꯗ
ꯑꯩꯁꯨ ꯐ꯭ꯔꯤꯗ ꯑꯃ ꯂꯩꯔꯝꯃꯦ ꯋꯥꯔꯤꯗ ꯁꯥꯟꯅꯔꯉꯥꯏ ꯉꯔꯥꯡ ꯑꯗꯨꯝ ꯕꯣꯟ ꯌꯦꯡꯕꯗꯕ ꯄꯩꯁꯥ ꯂꯣꯏꯊꯣꯛꯈꯤꯗ꯭ꯔ ꯑꯦꯅꯦ ꯂꯣꯏꯊꯣꯛꯈꯤꯗꯅ ꯑꯩꯈꯃꯥꯏꯁꯨ ꯂꯣꯏ ꯑꯩꯁꯨ ꯂꯣꯏꯈꯤꯗ ꯑꯥ ꯃꯁꯤ ꯃꯊꯛ ꯀꯥꯈꯠꯂꯒ ꯑꯩ ꯀꯣꯟꯅ ꯐꯝꯃ ꯂꯩꯕꯅꯤ ꯄꯨꯡ ꯕꯥꯔꯣ ꯃꯈꯥꯏꯕꯨꯡꯉ
ꯎ ꯇ ꯌꯥꯗ꯭ꯔꯦ ꯑꯕꯋꯥ
ꯅꯠꯇꯦ ꯌꯦꯡꯕꯗꯨꯣ ꯕꯣꯟ ꯌꯦꯡꯕꯗꯣ ꯃꯒ ꯂꯑ ꯀ ꯈꯜꯂꯒ ꯌꯥꯏꯕ ꯐꯥꯏꯊ ꯐꯪꯕꯅꯤꯅ ꯃꯅꯨꯡꯗ ꯌꯥꯝ ꯐꯣꯔꯁꯤ ꯍꯗ ꯐꯪꯉꯣꯏ ꯑ
ꯊꯕꯛꯁꯦ ꯁꯣꯝꯗ ꯇꯧꯍꯧꯕꯅꯤꯅꯅꯦ ꯐꯅꯦ ꯍꯥꯏꯗꯤ ꯃꯣꯏ ꯑꯗꯨ ꯊꯥ ꯑꯅꯤ ꯈꯛꯇꯅꯦꯕ ꯂꯤꯁꯤꯡ ꯑꯅꯤ ꯑꯅꯤ ꯍꯥꯏꯔꯁꯨ ꯊꯥ ꯑꯅꯤꯗꯨ ꯈꯛꯇ ꯑꯅꯤ ꯁꯥꯔꯒ ꯑꯗꯨꯗꯩꯗꯤ ꯑꯃꯨꯛ ꯃꯈꯥ ꯑꯗꯨꯝ ꯌꯥꯎꯗꯔꯗꯤ ꯃꯔꯤꯗꯤ ꯐꯪꯉꯤꯗꯅ ꯑꯗꯨ ꯁꯣꯝ ꯅꯥꯀꯜꯗꯗꯤ ꯑꯆꯥꯔ ꯍꯥꯟꯕꯩꯗꯨꯗꯤ ꯃꯔꯤꯗꯨꯗꯤ ꯈꯔ ꯂꯥꯞꯅ ꯐꯪꯈꯤꯅꯤꯗꯗꯅ ꯊꯥꯗꯣ
ꯊꯥ ꯑꯍꯨꯝꯗ ꯑꯍꯨꯝ ꯑꯨꯝ ꯁꯥꯅꯤꯗꯅꯦ
ꯍꯣꯏ ꯊꯥ ꯑꯍꯨꯝ ꯂꯩꯔꯦ ꯐꯅ ꯀꯨꯏꯅꯤ ꯑ ꯆꯥꯔꯒꯤꯗꯨꯔ
ꯎ
ꯍꯣꯏ ꯃꯣꯏꯕꯨꯗꯤ ꯁꯨꯃꯥꯏꯅ ꯇꯧꯋꯦ ꯑꯍꯥꯟꯕꯗ ꯂꯤꯁꯤꯡ ꯑꯃ ꯆꯅꯤꯄꯥꯜ ꯁꯥꯔꯤꯦꯗꯅ ꯑꯗꯨꯒ ꯑꯗꯨꯒꯤ ꯊꯥ ꯑꯗꯨꯒꯤ ꯃꯊꯪ ꯊꯥ ꯑꯗꯨꯏꯗꯨꯗ ꯑꯃꯨꯛ ꯂꯤꯁꯤꯡ ꯑꯅꯤ ꯑꯗꯨꯃꯥꯏꯅ ꯑꯃꯨꯛ ꯁꯥꯕ ꯃꯥꯜꯂꯦ ꯑꯗꯣ ꯂꯤꯁꯤꯡ ꯑꯍꯨꯝ ꯁꯥꯕꯗꯨꯗꯤ ꯌꯥꯝ ꯀꯨꯏꯅ ꯂꯤꯁꯤꯡ ꯑꯍꯨꯝ ꯁꯥꯕ ꯃꯥꯜꯂꯦ ꯑꯗꯨꯒ ꯆꯍꯤ ꯑꯃꯃꯨꯛ ꯂꯩꯔꯀꯥꯟꯗ ꯂꯤꯁꯤꯡ ꯃꯉꯥ ꯃꯉꯥ ꯑꯗꯨꯃꯥꯏꯅ ꯁꯥꯔꯛꯄ ꯃꯥꯜꯂꯦ
ꯑꯣ ꯑꯗꯨ ꯃꯊꯪ ꯃꯊꯪ ꯂꯤꯁꯤꯡ ꯑꯍꯨꯝ ꯃꯏꯗꯤ ꯌꯦꯡꯉ ꯑꯅꯤ ꯅ ꯅꯪ ꯑꯅꯤ ꯆꯠꯄꯗꯨꯣꯒ ꯀꯃꯥꯏꯅ ꯁꯥꯏ
ꯑꯅꯤꯁꯨꯕꯗꯣ ꯈꯪꯗꯦ ꯀꯔꯤꯝ ꯉꯥꯡꯅꯒꯦ ꯑꯗꯨꯝ ꯆꯠꯂꯦ ꯑꯩꯁꯨ
ꯃ ꯃ ꯂꯩꯦꯕꯅꯤ ꯍꯁꯥꯕ ꯍꯥꯏꯒ ꯑꯌꯨꯛ ꯊꯤꯤꯟ ꯄꯥꯕ ꯍꯥꯏꯨ ꯌꯦꯉ ꯑꯩ ꯀꯔꯤꯁꯤꯟ ꯄꯥꯕ ꯍꯥꯏ ꯄꯨꯡ ꯈꯔꯗꯤ ꯑꯗꯨꯝ ꯂꯣꯏꯁꯤꯟꯟꯅꯗ꯭ꯔꯣ ꯄꯨꯡ ꯈꯔ
ꯍꯣꯏ
ꯇꯪꯥꯏ ꯇꯪ ꯈꯥꯏ ꯐꯔꯦꯁ ꯇꯥꯕꯅꯦ ꯇꯥꯗ꯭ꯔꯣꯇꯉ ꯍꯥꯏꯗ ꯑꯗꯨꯅ ꯑꯃ ꯑꯃꯒ ꯇꯪꯈꯥꯏ ꯆꯥꯡꯗ ꯄꯦꯛꯈ꯭ꯔꯧ ꯃꯥꯜꯂꯦ ꯎꯝ ꯑꯃ ꯇꯪ ꯍꯥꯏꯥꯏꯖꯪꯗ ꯄꯤꯔꯝꯗꯧ ꯃꯥꯜꯂꯦꯕ
ꯎꯝ ꯍꯣꯏ ꯑꯗꯨꯃꯥꯏꯅ ꯇꯧꯔꯝ ꯂꯧ ꯃꯥ
ꯎꯝ ꯑꯗꯨ ꯄꯩꯁꯥꯕꯨꯗꯤ ꯑꯗꯨ ꯑꯍꯨꯝ ꯌꯧꯔꯀꯥꯟꯗꯗꯤ ꯑꯃꯨꯛ ꯐꯠꯇ꯭ꯔꯣ ꯑꯍꯨꯝ ꯌꯧꯀꯥꯟꯗ ꯑꯍꯨꯝꯗꯪ ꯍꯥꯏꯥꯏꯕꯇꯥꯥꯔꯗꯤ ꯑꯍꯨꯝ ꯃꯔꯤ ꯆꯥꯝꯃꯉꯥ ꯑꯣꯏꯗꯦꯕ
ꯑꯍꯨꯝ ꯑꯣꯏꯔꯗꯤ ꯑꯅꯤ ꯂꯥꯛꯑꯗꯤ ꯇꯔꯨꯛ ꯑꯦ ꯍꯣꯏ ꯃꯔꯤ ꯆꯥꯝꯃꯉꯥ ꯑꯗꯨꯃꯥꯏꯅ
ꯃꯁꯨꯅꯀꯜ ꯐ
ꯃꯣꯏ ꯑꯗꯨꯗꯅꯦ ꯃꯥꯒ ꯊꯕꯛ ꯇꯧꯃꯤꯟꯅꯔꯛꯄ ꯆꯍꯤ ꯀꯨꯟ ꯁꯨꯔꯕ ꯅꯨꯄꯤ ꯌꯥꯝ ꯌꯥꯎꯋꯦꯕꯀꯣ ꯑꯗꯣ ꯃꯥ ꯗꯤ ꯍꯧꯖꯤꯛ ꯑꯌꯨꯛ ꯅꯨꯡꯊꯤ ꯄꯥꯔꯒ ꯇꯔꯥꯃꯨꯛ ꯐꯪꯕ ꯃꯥꯜꯂꯦ
ꯑꯣ ꯄꯤꯏꯅꯤ ꯄꯖꯥ ꯄꯤꯑꯏ
ꯀꯨꯟ ꯁꯨꯔꯕꯗꯨꯐꯥꯎ ꯇꯔꯥ ꯈꯛꯇ ꯐꯪꯕꯗꯤ ꯄꯤꯛꯇ꯭ꯔꯣ
ꯄ ꯄꯤꯗꯥ
ꯍꯣꯏ
ꯁꯨꯝ ꯌꯥꯎꯋꯦꯅꯦ ꯁꯨꯝ
ꯃꯣꯏ ꯃꯣꯏ ꯍꯧꯥꯡꯗꯣꯛꯃꯤꯅ ꯍꯧꯗꯣꯛꯃꯤꯟꯅꯔꯛꯄ ꯃꯁꯦꯅꯦꯕ
ꯑꯣ ꯃꯤꯗ ꯌꯥꯎꯕ ꯍꯥꯏꯁꯤꯗꯤ ꯎꯄꯥꯏ ꯂꯩꯇꯦꯅꯦ ꯑꯗꯨꯁꯨ ꯃꯣꯏ ꯏꯃꯨꯡ ꯑꯃꯨꯨꯝ ꯄꯨꯔꯛꯀꯥꯟꯗꯗꯤ ꯇꯔꯥꯒꯥꯏꯁꯤꯦ ꯑꯗꯨꯝ ꯌꯥꯝꯃꯤꯗꯅ ꯑꯍꯥꯟꯕꯗꯈꯔ ꯄꯤꯑꯃꯁꯨ ꯑꯗꯨꯃꯥꯏꯅ ꯇꯧꯕ ꯀ ꯑꯣꯏꯕꯏ
ꯍꯥꯏ
ꯅ ꯀꯌꯥ ꯆꯠ ꯈꯦ
ꯍꯧ
ꯎꯝ
ꯑꯗꯨꯅꯦꯕ ꯑꯗꯨꯅ ꯊꯕꯛꯇꯨ ꯑꯗꯨꯅꯦ ꯅꯍꯥꯟ ꯀꯩꯗꯧꯗꯣꯏꯅꯦ ꯇꯧꯍꯔꯣ ꯍꯥꯏꯗꯣ ꯍꯥꯏꯗꯣ ꯄꯣꯠꯇꯨ ꯍꯥꯏꯗꯤ ꯑꯃꯇꯪ ꯑꯃ ꯄꯣꯠꯇꯣ ꯑꯃꯨꯛ ꯂꯤꯊꯣꯛꯎ ꯁꯨꯉꯥꯏ ꯇꯧꯕ ꯑꯃꯨꯛ ꯇꯧ ꯍꯌꯦꯡ ꯒ꯭ꯌꯥꯟ ꯇꯥꯔꯗꯤꯅꯦ ꯑꯃꯨꯛ ꯃꯃꯥꯡꯗ ꯑꯃꯨꯛ ꯂꯥꯛꯑꯃꯒ ꯇꯧꯔꯗꯤ ꯑꯃꯨꯛ ꯑꯗꯨꯃꯥꯏꯅ ꯇꯧ ꯈꯪ ꯑꯃꯨꯛ ꯀꯩꯅꯣꯝ ꯇꯧꯔꯝ ꯀꯥꯟꯗꯗꯤ ꯑꯃꯨꯛ ꯌꯥꯔꯣꯏꯅ ꯄꯣꯠꯇꯣ
ꯃꯤꯈꯩꯁꯨ ꯊꯦꯡꯅꯕꯗ ꯀꯧꯕꯤꯔꯛꯑꯔꯣꯏ ꯑꯩ
ꯍꯣꯏ ꯑꯗꯨꯅꯤ ꯑꯗꯩꯩ ꯑꯃꯨꯛ ꯌꯥꯎꯍꯟꯅꯤꯡꯉꯔꯣꯏ ꯇꯧ ꯀꯥꯟꯗ ꯑꯁ ꯇꯧ ꯇꯧ ꯍꯥꯏꯔꯒ ꯇꯜꯂꯛꯑꯅꯤꯗꯅ
ꯃꯣꯏꯁꯨ ꯅꯨꯡꯗꯤ ꯅꯨꯡꯉꯥꯏꯌꯦꯕ ꯑꯗꯨꯕꯨ ꯍꯥꯏꯗꯤ ꯑꯗꯨꯝ ꯊꯕꯛꯇꯣ ꯑꯗꯨꯝ ꯁꯨꯔ ꯂꯩꯕꯩꯀꯣ ꯋꯥꯕꯒꯤ ꯋꯥꯅꯤ ꯑꯗꯣ ꯃꯤꯈꯩꯗꯨꯗꯤ ꯌꯥꯝ ꯅꯨꯡꯉꯥꯏꯖꯅꯤꯡꯉꯣ ꯑꯗꯨꯕꯨꯨ ꯅꯨꯄꯤ ꯉꯥꯛꯇꯅꯤꯅ ꯑꯣ ꯋꯥꯔꯤ ꯁꯥꯟꯅꯈꯤ ꯁꯥꯟꯅꯈꯤ ꯋꯥꯕꯕꯨꯗꯤ ꯄꯥꯛ ꯈꯪꯕꯖꯥꯠ ꯅꯠꯇꯦꯗ
ꯑꯍꯥꯟꯕ ꯑꯣꯏꯕꯩ ꯁꯨꯝ ꯈꯔ ꯋꯥꯕ ꯋꯥꯅꯤ ꯁꯨꯝ ꯇꯧꯈꯤꯗꯩꯗꯤ ꯀꯩꯁꯨꯝ ꯂꯩꯔꯔꯣꯏꯗꯩꯩꯕ ꯑꯗꯨꯏ ꯄꯣꯠꯇꯣ ꯄꯩꯁꯥꯗꯨꯀꯤ ꯆꯥꯎꯕꯤꯔꯗꯤ ꯐꯩꯌꯦꯅ ꯆꯥꯎꯃꯟꯗꯕꯗꯨꯒꯤ ꯈꯟꯕꯤ ꯋꯥꯅꯤ
ꯍꯣꯏ ꯊꯕꯛꯇꯤ ꯑꯁ ꯃꯩꯅꯤꯍꯦ ꯍꯧꯖꯤꯛ ꯑꯩꯅ ꯑꯍꯥꯟ ꯆꯠꯄꯗꯨꯀꯣ ꯑꯗꯨꯝ ꯊꯕꯛ ꯊꯕꯛꯇꯨ ꯑꯗꯨꯝ ꯇꯧꯔꯤꯗꯣ ꯑꯗꯨ ꯃꯣꯏ ꯑꯣꯔꯗꯔ ꯌꯥꯝ ꯂꯥꯛꯇꯕꯩꯅꯦ ꯑꯗꯣ ꯑꯣꯗꯔ ꯖꯔ ꯖꯔ ꯂꯥꯛꯁꯤꯂꯛꯑꯗꯤ ꯑꯗꯩꯗꯤ ꯍꯦꯟꯅ ꯑꯃꯨꯛ ꯀꯩꯅꯣ ꯇꯧꯔꯗꯣꯏꯅꯤ ꯆꯤꯜꯂꯗꯣꯏꯅꯤ ꯑꯁ ꯃꯩꯅꯤ ꯉꯁꯥꯏꯁꯨꯅꯦ ꯉꯁꯤꯗꯣ ꯆꯠꯂꯔꯣꯏ ꯇꯧꯕꯅꯦꯕ ꯑꯁ ꯁꯟꯗꯦꯗꯨ ꯁꯨꯇꯤꯅꯦꯕ ꯑꯗꯨ ꯁꯨꯇꯤ ꯑꯣꯏꯔꯁꯨ ꯍꯌꯦꯡꯒꯤ ꯍꯥꯥ
ꯆꯠꯂꯨꯏꯔꯣ ꯍꯥꯏꯁꯦ
ꯆꯠꯂꯨꯏꯌꯦ ꯑꯩ ꯉꯔꯥꯡꯗ ꯆꯠꯍꯧꯔꯤꯅꯤꯅ ꯑꯃꯨꯛ ꯃꯣꯏꯅ ꯂꯥꯛꯑꯣ ꯍꯥꯏꯕ ꯀꯩꯅꯣ ꯑꯣꯗꯔꯗꯨ ꯂꯩꯏꯌꯦꯅ
ꯑꯣ ꯍꯥꯟꯅ
ꯍꯥꯥ
ꯄꯨꯡ ꯑꯗꯨ ꯀꯩꯅꯣꯗꯝ ꯆꯠꯂꯨꯏꯔꯣ ꯍꯥꯏꯁꯦ ꯄꯨꯡ ꯀꯌꯥꯗꯒꯤ ꯀꯌꯥꯝ ꯆꯠꯂꯨꯏꯕ
ꯄꯨꯡ ꯇꯔꯦꯠꯇꯩ ꯆꯠꯂꯦ ꯉꯁꯤ
ꯉꯁꯤ ꯑꯩꯅ ꯄꯨꯡ ꯀꯌꯥ ꯍꯜꯂꯛꯑꯦꯕ
ꯑꯗꯣ ꯑꯌꯨꯛ ꯈꯛꯇ ꯇꯧꯔꯝꯃꯦ ꯉꯁꯤꯗꯤ ꯄꯨꯡ ꯑꯃꯗ ꯍꯜꯂꯛꯑꯦ
ꯑꯣ
ꯑꯗꯨ ꯑꯗꯨꯒ ꯆꯥꯀꯣ ꯄ ꯆꯥꯔꯦ ꯑꯗꯨꯒ ꯑꯃꯨꯛ ꯆꯠꯂꯤꯅꯦꯠꯂ
ꯍ ꯑꯩ ꯀꯦ ꯇꯧꯒꯦ ꯊꯝꯕꯤꯒꯦ ꯑꯃꯨꯛ ꯅꯪ ꯅꯪ ꯇꯧꯔꯣ ꯎꯝ ꯊꯝꯃꯦ ꯊꯝꯃꯦ